ꯎꯝ
ꯅꯨꯡꯉꯥꯏꯔꯤꯕ‌ꯣ
ꯍꯣꯏꯅꯨꯉꯥꯔꯤ ꯅꯍꯥꯟ ꯇꯧꯕ ꯇꯧꯕꯗꯣ ꯅꯠꯇ꯭ꯔꯣ
ꯃꯥꯅꯤ ꯈꯪꯗ꯭ꯔꯕꯣ ꯁꯤꯁꯇ꯭ꯔ
ꯑꯥꯎꯈ꯭ꯔꯕ
ꯑꯁ ꯇꯜꯂꯤ ꯌꯥꯝꯊꯨ ꯀꯥꯎꯒꯜꯂꯤ
ꯀꯩꯗꯧꯔꯤꯒꯦ
ꯁꯤꯁꯇꯔꯒꯤ ꯀꯣꯜ ꯂꯥꯛꯄ ꯉꯥꯏꯔꯝꯕꯅꯦ
ꯆꯥꯗ꯭ꯔꯤꯕꯣ ꯏꯆꯥꯜ ꯆꯛ ꯆꯥꯔꯕꯣ
ꯆꯗ꯭ꯔꯤ
ꯑꯣ ꯑꯣ ꯆꯥꯔꯣꯏꯗ꯭ꯔꯣ
ꯆꯔꯅꯤ
ꯀꯩꯖꯥꯡ ꯊꯣꯡ ꯆꯥꯗꯣꯏꯅꯣ
ꯉꯁꯤ ꯎꯝ
ꯀꯩ ꯍꯥꯏꯅꯣ ꯑꯣꯛꯁꯥ ꯊꯣꯡꯉꯦ ꯍꯥꯏꯔꯥ
ꯅꯠꯇꯦ
ꯑꯣ ꯀꯩ ꯍꯥꯏꯕꯅꯣ ꯇꯥꯍꯧꯗ꯭ꯔꯦ
ꯍꯣꯏ ꯍꯣꯏ ꯎꯝ ꯁꯣꯏꯕꯨꯝꯗꯣ
ꯑꯁ ꯍꯥꯎꯅꯤꯍꯦ ꯑꯗꯨꯗꯤ ꯐꯩꯕꯨꯡ ꯈꯠꯇꯔꯣ
ꯎꯝ ꯃꯗꯨ ꯈꯪꯗꯦ ꯑꯣꯛꯁꯥ ꯑꯣꯛꯁꯥ
ꯑꯣꯛꯁꯥ ꯌꯥꯎꯋꯦ
ꯎꯝ
ꯍꯩꯁ ꯑꯗꯨꯗꯤ ꯁꯤꯁꯇꯔ ꯍꯣꯏꯒꯤꯁꯦ ꯌꯥꯝ ꯍꯥꯎꯔꯝꯗꯧ ꯃꯥꯜꯂꯦ
ꯅꯣꯏꯒꯤ
ꯑꯈꯣꯏꯗꯤ ꯑ‌ꯦꯟ ꯌꯦꯟꯁꯥ ꯊꯣꯡꯉꯦ
ꯎꯝ ꯑꯩꯗꯤ ꯅꯪ ꯀꯥꯕꯨꯏꯔꯥ ꯈꯟꯕꯅꯦ
ꯑꯗꯨꯒ ꯀꯩ ꯑꯣꯏꯔꯝꯃꯤꯅꯣ
ꯑꯗꯨꯒꯤ ꯀꯕꯨꯏ ꯀꯕꯨꯏ ꯋꯥ ꯍꯥꯡꯕꯅꯤ ꯉꯁꯥꯏꯗꯣ
ꯑꯩ ꯃꯥꯅꯦ ꯈꯪꯗ꯭ꯔꯣ ꯍꯥꯏꯁꯤꯕꯣ
ꯆꯛ ꯆꯥꯔꯕꯣ
ꯆꯥꯗꯔꯤꯌꯦ ꯁꯤꯁꯇꯔ
ꯀꯩꯗꯧꯔꯤꯅ‌ꯣ
ꯆꯥꯛ ꯂꯣꯏꯕ ꯉꯥꯏꯔꯝꯃꯤꯖꯥꯠꯅꯤ ꯁꯤꯁꯇꯔ ꯁꯤꯁꯇꯔ ꯍꯣꯏ ꯆꯥꯛ ꯆꯥꯊꯣꯛꯈ꯭ꯔꯕꯅꯤꯅꯀꯣ ꯑꯩꯈꯣꯏꯁꯨ ꯆꯥꯛ ꯆꯥꯗ꯭ꯔꯤꯌꯦ ꯑꯣꯑꯣ ꯑꯩꯗꯤ ꯁꯤꯁꯇ꯭ꯔ ꯍꯣꯏꯒꯤ ꯑꯣꯛꯀ ꯊꯣꯡꯉꯦ ꯍꯥꯏꯕꯗꯨ ꯑꯩꯗꯤ ꯆꯥꯒꯔꯥꯕꯣꯏ ꯈꯜꯂꯨꯔꯦ ꯍꯦ
ꯊꯣꯡꯔꯤꯌꯦ ꯆꯥꯗ꯭ꯔꯤ
ꯑꯣ ꯀꯌꯥꯝ ꯋꯥꯠꯂꯤꯒ‌ꯦ ꯁ꯭ꯤꯁꯇꯔ ꯍ‌ꯣꯏꯗꯤ
ꯂꯣꯏꯗꯧꯔꯦ
ꯑꯣ ꯌꯦꯁ ꯑꯗꯨꯗꯤ ꯏꯃꯥꯟꯅꯕꯤꯒ ꯌꯥꯝ ꯆꯥꯏꯀꯣ ꯑꯗꯨꯗꯤ
ꯎꯝ
ꯁꯤꯁꯇꯔꯗꯤ ꯋꯥꯔꯜ ꯀꯞꯀ ꯌꯦꯡꯕ꯭ꯔꯣ
ꯌꯦꯡꯉꯦ ꯉꯁꯤꯁꯨ ꯌꯦꯡꯗꯣꯏꯅꯦ ꯅꯪꯗꯤ
ꯏꯁ ꯀꯩ ꯀꯩ ꯇꯤꯝꯗ ꯁꯞꯄꯣꯔꯠ ꯇꯧꯗꯣꯏꯅꯣ
ꯉꯁꯤꯗꯤ ꯑꯩꯒꯤ ꯇꯤꯝ ꯂꯩꯇ‌ꯦꯗ
ꯎꯝ ꯂꯩꯇ꯭ꯔꯒꯁꯨ ꯍꯥꯏꯗꯤ ꯁꯤꯁꯇꯔꯅ ꯉꯁꯤꯒꯤ ꯁꯥꯟꯅꯗꯧꯔꯤꯕ ꯁꯤꯗ ꯀꯔꯝꯕꯅ ꯍꯦꯟꯅ ꯀꯥꯍꯟꯅꯤꯡꯕ ꯏꯁꯄꯦꯟ ꯑꯣ ꯃꯔꯝ ꯈꯪꯉ‌ꯦ ꯃꯔꯝ ꯈꯪꯉ‌ꯦ ꯑꯗꯨ ꯌꯥꯝꯃꯥꯜ ꯌꯥꯎꯕꯩ ꯃꯥꯜꯂꯦ
ꯌꯃꯥꯜ ꯅꯠꯇꯦ ꯄꯦꯗ꯭ꯔꯤꯗꯣ
ꯑꯣ ꯑꯣ ꯑꯣꯟꯅꯔꯕ ꯑꯩꯅ ꯇꯧꯔꯤꯁꯦ
ꯑꯗꯨ ꯐꯥꯏꯅꯦꯜꯗ ꯑꯔꯖꯦꯟꯇꯤꯅꯥꯒ ꯁꯥꯅꯗꯣꯏꯗꯣ ꯑꯃꯨꯛꯀ ꯉꯁꯤ ꯉꯝꯃꯁꯨ
ꯍ ꯍꯌꯦꯡ ꯍꯌꯦꯡꯗꯤ ꯌꯦꯡꯉꯣꯏꯗ꯭ꯔꯣ
ꯌ‌ꯦꯡ ꯌꯦꯡꯗꯣꯏꯅꯦ ꯍꯌꯦꯡꯅ ꯃ‌ꯦꯟꯅ‌ꯦ
ꯍꯌꯦꯡꯅ ꯃꯦꯟꯅꯦꯕ
ꯎꯝ ꯍꯣꯏ
ꯑꯗꯨꯗꯤ ꯑꯔꯖꯦꯟꯇꯤꯅ ꯄꯥꯝꯃꯦ
ꯎꯝ
ꯑꯩꯖꯨ ꯑꯔꯖꯦꯟꯇꯤꯅꯥꯒꯤ ꯐꯦꯟꯅ‌ꯦ
ꯑꯩꯁꯨꯅꯦ ꯕꯤꯛ ꯐꯦꯟꯅꯦ
ꯅꯍꯥꯟꯒꯤ ꯏꯖꯤꯞꯀ ꯁꯥꯟꯅꯕꯗꯣ ꯌꯥꯝ ꯅꯨꯡꯉꯥꯏꯇ꯭ꯔꯣ
ꯅꯨꯡꯉꯥꯏꯕꯅꯤ ꯔꯨꯅꯦꯜꯗꯣ ꯐꯦꯟꯒ
ꯑꯁ ꯐꯖꯅ ꯑꯩꯈꯣꯏꯗꯤ ꯐꯥꯏꯠꯅꯤ ꯏꯁꯇꯦꯇꯁꯇ ꯇꯧꯔ ꯐꯨꯊꯠꯅꯕꯅꯦ ꯍꯦꯛꯇ
ꯑꯩꯈꯣꯏꯅ ꯍꯥꯏꯕꯅꯦ ꯃ‌ꯦꯁ ꯑꯩꯈꯣꯏ ꯑꯥꯔꯖꯦꯟꯇꯤꯅꯥꯒꯤꯗꯤ ꯂꯥꯁꯇ ꯒꯣꯜ ꯆꯠꯂꯛꯀꯅꯤꯅꯀꯣ
ꯎꯝ
ꯃꯣꯏꯅ ꯑꯗꯨꯏ ꯃꯃꯥꯡꯗ ꯃꯣꯏꯅ ꯑꯩꯈꯣꯏꯗ ꯑꯁ ꯇ꯭ꯔꯣꯜ ꯇꯧꯕꯁꯤ ꯇꯧꯕꯁꯦ ꯑꯩ ꯄꯨꯕ ꯊꯥꯡꯕ ꯉꯝꯇ‌ꯦ ꯌꯥꯝ ꯋꯥꯏ
ꯌꯦꯡꯃꯤꯟꯅꯕ꯭ꯔꯥ ꯅꯣꯏ
ꯑꯁ ꯌꯦꯡꯃꯤꯟꯅꯩꯅꯦ ꯁꯤꯁꯇꯔ ꯀꯥꯏ ꯋꯥꯡꯃ ꯋꯥꯡꯃꯅꯦ ꯁꯥꯏꯠ ꯑꯃꯗꯅ ꯃꯦꯁꯤ ꯐꯦꯟ ꯁꯥꯏꯠ ꯑꯃꯗꯅ ꯔꯣꯅꯥꯜꯗꯣ ꯐꯦꯟ
ꯎꯝ
ꯄ꯭ꯂꯁ ꯏꯁꯇꯦꯇꯁ ꯏꯁꯇꯦꯇꯁꯇꯁꯨ ꯑꯃꯨꯛ ꯐꯨꯟꯅꯔꯤꯕꯅꯦ ꯑꯗꯨꯏ ꯃꯊꯛꯇ ꯀꯣ
ꯑꯣ
ꯑꯣꯟꯊꯣꯛꯅ ꯋꯥꯅ ꯌꯦꯡꯈ꯭ꯔꯥꯕꯖꯥꯠꯅꯤ ꯑꯗꯨꯕꯨ ꯅꯍꯥꯟꯒꯤ ꯀꯩꯅꯣꯒ ꯁꯥꯟꯅꯕꯗꯣ ꯁ꯭ꯋꯤꯖꯔꯂꯦꯟꯒ ꯁꯥꯟꯅꯕꯗꯨꯗꯤ ꯌꯥꯝ ꯀꯣꯝꯅ ꯁꯥꯟꯅꯗ꯭ꯔꯣ
ꯑꯗꯨꯗꯤ ꯌꯦꯡꯗ꯭ꯔꯦ ꯑꯩ ꯌꯦꯡꯒꯦ ꯇꯧꯕꯅꯦ ꯑꯗꯨꯗꯩꯩ ꯑꯗꯣ ꯇꯨꯝꯃꯥꯟꯗꯕꯒꯤꯀꯣ ꯑꯩ ꯇꯨꯝ ꯇꯨꯝꯊꯣꯛꯑꯦꯕ ꯌꯦꯡꯒꯦꯗꯤ ꯑ ꯑꯂꯥꯝꯒ ꯍꯥꯞꯂꯒ ꯇꯨꯝꯕꯅꯦ ꯑꯗꯣ ꯈꯪꯍꯧꯗ꯭ꯔꯦ ꯑꯗꯨ ꯍꯧꯒꯠꯂꯛꯄꯗ ꯔꯤꯖꯥꯜꯗꯨ ꯈꯛ ꯎꯔꯝꯃꯦ ꯒꯨꯒꯜꯗꯒꯤ ꯎꯝ
ꯂꯣꯏꯔꯦ ꯁꯤꯁꯇꯔꯗꯤ ꯑꯖꯦꯟꯇꯤꯅꯥ ꯐꯦꯟꯅꯦ ꯍꯥꯏꯔꯒ ꯑꯁꯤꯕꯧ ꯌꯦꯡꯉꯝꯗꯦ
ꯑꯗꯣ ꯃꯣꯏꯒꯤꯗꯣ ꯑꯥ ꯁ꯭ꯋꯤꯖꯔꯂꯦꯟꯒ ꯁꯅꯔꯤꯗꯣ ꯑꯥ ꯃꯣꯔꯅꯤꯡꯗꯒꯤꯅꯦꯅ ꯍꯧꯒꯠꯄ ꯉꯝꯗ꯭ꯔꯤꯕ
ꯑꯣ ꯁꯤꯆꯔ ꯑꯗꯨꯗꯤ ꯌꯥꯍꯧ ꯈꯔ ꯊꯦꯡꯗꯣꯛꯈ꯭ꯔꯦ
ꯎꯝ ꯏꯌꯥ ꯐꯖꯩꯌꯦ ꯂꯩꯁꯦ
ꯍꯌꯦꯡꯗꯤ ꯌꯦꯡꯒꯗ꯭ꯔꯣ ꯑꯊꯦꯡꯕꯗ ꯂꯩꯕꯗꯣ
ꯍꯣꯏ
ꯃꯄꯥꯟꯗ ꯂꯩꯕ꯭ꯔꯣꯅ ꯌꯨꯝꯗ ꯅꯠꯇ꯭ꯔꯣ
ꯌꯨꯝꯗ ꯂꯩꯌꯦ
ꯂꯝꯕꯤꯗ ꯆꯠꯄ ꯃꯥꯜꯂꯦꯅ
ꯂꯥꯡꯒꯅꯣ ꯍꯥꯏꯕꯗꯨꯗ ꯑꯍꯥꯡꯕ ꯃꯐꯝ ꯊꯤꯔ ꯊꯤꯔ ꯆꯠꯂꯤꯅꯦ
ꯎꯝ ꯑꯩꯁꯨ ꯊꯤꯔꯤꯅꯦ ꯁꯤ ꯃꯄꯥꯟꯗ ꯂꯩ
ꯁꯤꯁꯇꯔꯍꯣꯢꯗꯤ ꯅꯣꯡꯒ ꯆꯨꯗ꯭ꯔꯣ ꯍꯧꯖꯤꯛꯀꯥꯟꯁꯤꯕꯨ ꯅꯣꯡ ꯌꯥꯝ ꯇꯥꯢ ꯍꯥꯏꯅꯈꯤꯕꯁꯨ ꯇꯥꯏ
ꯆꯨꯋꯦ ꯍꯣꯏ ꯍꯧꯖꯤꯛꯇꯤ ꯆꯨꯗ꯭ꯔꯦꯗꯅ
ꯅꯥ
ꯉꯁꯥꯏꯗꯣ ꯉꯁꯥꯏ ꯅꯣꯡ ꯆꯨꯕꯗꯣ ꯀꯟꯅ ꯑꯗꯨꯗꯣ ꯕꯖꯥꯔꯗ ꯂꯩꯕꯅꯦꯕ
ꯑꯣ ꯍꯥꯏꯕꯗꯤ ꯁꯤꯁꯇꯔꯁꯤ ꯏꯝꯐꯥꯜ ꯃꯅꯨꯡꯗ ꯂꯩꯔꯝꯗꯧ ꯃꯥꯜꯂꯦ ꯑꯩ ꯈꯟꯕꯗ
ꯑ ꯅꯍꯥꯟ ꯍꯥꯏꯗꯨꯗꯤ
ꯑꯁ ꯀꯥꯎꯕꯩꯅꯦ ꯁꯤꯁꯇꯔ ꯌꯥꯝꯃꯟꯗꯅꯀꯣ ꯑꯁ ꯑꯩ ꯀꯣꯛꯀꯁꯦ ꯉꯥꯎꯔꯦ ꯑꯗꯨꯅꯅꯦ ꯑꯩ ꯈꯪ ꯃꯥꯅꯦ ꯌꯥꯝꯃꯟꯕꯒꯤꯀꯣ ꯑꯃꯧ ꯉꯥꯏꯍꯥꯛ ꯂꯩꯔꯒ ꯁꯤꯁ ꯇꯔ ꯃꯃꯨꯛ ꯇꯧꯔꯛꯑꯅꯤ ꯈꯪ ꯁꯤꯁꯇꯔ ꯑꯃꯨꯛ ꯇꯧꯔꯛꯑꯅꯤ ꯁꯤꯁꯇꯔ ꯑꯣꯏꯅ ꯉꯥꯎꯔꯦ ꯍꯣꯁꯄꯤꯇꯥꯜꯗ ꯊꯦꯡꯅꯕ ꯁꯤꯁꯇꯔ ꯃꯌꯥꯝꯗꯣ ꯃꯉꯥꯏꯔꯦ
ꯎꯍꯨꯝ
ꯑꯃꯕꯨ ꯑꯣꯏ ꯑꯃꯕꯨ ꯑꯣꯏ ꯁꯤꯇꯔ ꯉꯁꯤꯗꯩꯗꯤ ꯈꯪꯅꯔꯁꯦ
ꯎꯝ
ꯁꯤꯁꯇꯔꯁꯦ ꯁ꯭ꯇꯗꯤ ꯇꯧꯔꯤ ꯍꯥꯏꯒꯨꯝ ꯍꯥꯏꯗꯥꯏꯅꯦ ꯀ꯭ꯂꯥꯁ ꯀꯩꯅꯣ ꯑꯥ ꯀꯩꯅꯣ ꯇꯧꯕꯗꯨ ꯅꯠꯇ꯭ꯔꯣ
ꯍꯟꯗꯛ ꯅꯍꯥꯜ ꯂꯥꯁ ꯎꯝ ꯁꯦꯇꯔꯗꯦ ꯅꯨꯃꯤꯠꯇ ꯂꯣꯏꯔꯦ
ꯂꯣꯏꯔꯦ ꯂꯣꯏꯔꯦ ꯍꯥꯏꯕꯗꯤ ꯀꯩꯅꯣꯔꯣ ꯑꯣ ꯑꯦꯛꯖꯥꯝ ꯆꯠꯂꯨꯢ ꯇꯧꯕꯗꯣ ꯅꯠꯇ꯭ꯔꯣ ꯑꯣ ꯍꯣ ꯑꯗꯨꯃꯥꯏꯅ ꯁꯦꯡꯅ ꯍꯥꯏꯔꯗꯤ ꯉꯁꯥꯏꯅ ꯑꯩꯈꯣꯏ ꯋꯥꯔꯤꯁꯦ ꯊꯣꯛꯑꯣꯏꯗ꯭ꯔꯥꯁꯦ
ꯑꯣ ꯁꯤꯆꯔ ꯑꯗꯨꯗꯤ ꯌꯨꯝꯗꯒꯗꯤ ꯆꯠꯂꯣꯏꯗ꯭ꯔꯣ ꯈꯨꯟꯗꯒꯗꯤ ꯀꯣꯏꯔꯣꯏꯗ꯭ꯔꯣ ꯑꯦꯗꯥ
ꯎꯝ ꯉꯍꯥꯛꯇꯪ ꯂꯩꯈꯤꯅꯤ ꯑꯩ ꯀꯝꯄ꯭ꯌꯨꯇꯔ ꯀꯣꯔꯁ ꯂꯧꯔꯤ
ꯑꯣ ꯀꯥꯏꯗ ꯇꯝꯒꯦ ꯁꯤꯁꯇꯔꯁꯦ ꯀꯝꯄ꯭ꯌꯨꯇꯔ ꯀꯣꯔꯁꯁꯦ
ꯁꯤ ꯑꯁꯤ ꯅꯥꯛꯏꯁꯤꯗ ꯁꯤ ꯁꯤ ꯌꯥꯝ ꯅꯥꯛꯏ ꯑꯩꯒꯤ ꯂꯞ
ꯆꯦꯛꯀꯣꯟꯗ ꯑꯗꯨꯝ ꯑꯣꯏꯗꯣꯏꯔꯥ
ꯎꯝ
ꯑꯣ ꯍꯣ
ꯑꯩ ꯂꯩꯕꯗꯤ ꯑꯗꯨꯗꯤ ꯅꯠꯇꯕ ꯑꯗꯨꯒꯤ ꯑꯗꯨꯒꯤ ꯔꯣꯝꯗ ꯑꯗꯨꯒ ꯅꯛꯅꯩ
ꯑꯩꯈꯣꯏꯒꯤ ꯀꯩꯅꯣ ꯑꯥ ꯑꯥ ꯃꯃꯤꯡ ꯑꯣ ꯍꯣ ꯁꯦꯔꯦꯝꯗꯨꯔꯣ ꯁꯥꯏꯦꯝ ꯏꯝꯐꯣꯔꯇꯦꯛꯇꯔꯣ
ꯎꯝ ꯈꯪꯗꯦ
ꯑꯁ ꯑꯩ ꯅꯪ ꯁꯤꯁꯇꯔꯅ ꯇꯝꯗ꯭ꯔꯗꯤ ꯑꯩꯈꯣꯏꯗꯁꯨ ꯇꯝꯕ ꯃꯐꯝ ꯑꯐꯕ ꯑꯃ ꯂꯩ ꯍꯥꯏꯕꯤꯒꯦ ꯇꯧꯕꯅꯦ ꯑꯗꯣ ꯌꯥꯔꯦ
ꯎꯝ ꯐ꯭ꯔꯤꯒꯤ ꯑꯃꯨꯛ ꯑꯃ ꯊꯣꯛꯑꯦꯕ
ꯐ꯭ꯔꯤꯒꯤꯗꯤ ꯅꯠꯇꯦ ꯍꯧꯖꯤꯛꯀꯤꯗꯨꯅ ꯄꯩꯁꯥꯕꯨꯗꯤ ꯄꯩꯁꯥ ꯄꯤꯕꯀꯣ
ꯎꯝ ꯑꯗꯨ ꯊꯣꯛꯑꯦ ꯑꯗꯨꯒ ꯑꯥ ꯏꯃꯥꯟꯅꯕ ꯑꯃꯅ ꯀꯣꯜ ꯇꯧꯔꯛꯄ
ꯍꯥꯥ
ꯀꯣꯔ꯭ꯁ ꯐ꯭ꯔꯤꯒꯤ ꯂꯩꯌꯦ ꯂꯧꯅꯤꯡꯂꯗꯤ ꯂꯧꯔꯣ ꯍꯥꯏꯔꯛꯄ ꯑꯗꯨꯒꯤ ꯑꯩꯈꯣꯏ ꯂꯧꯒꯤ ꯆꯠꯄ ꯑꯗꯨ ꯑꯩꯈꯣꯢ ꯕꯤꯁꯤ ꯈꯪꯗ꯭ꯔꯕꯅꯤꯅ ꯋꯥꯔꯤ ꯑꯗꯨꯒꯤ ꯕꯦꯁꯦ ꯂꯧꯊꯣꯛꯑꯦꯕ ꯇꯝꯕ ꯍꯧꯖꯤꯛꯁꯦ ꯐ꯭ꯔꯤꯒꯤꯗꯨꯗꯤ ꯍꯧꯕꯨꯗꯤ ꯍꯧꯗ꯭ꯔꯤ
ꯑꯆꯥ ꯑꯠꯆꯥ ꯁꯤꯁꯇꯔꯅ ꯇꯝꯖꯕ ꯑꯣꯏꯇꯥꯔꯦ ꯁꯤꯁꯇꯔꯒꯤ ꯑꯗꯨ ꯑꯣꯏꯗꯤ ꯀꯩ ꯀꯌꯥ ꯁꯤꯁꯇꯔꯒꯤ ꯃꯈꯥꯒꯤ ꯄ꯭ꯂꯥꯟꯒꯗꯤ ꯂꯩꯔꯕꯣ
ꯂꯩꯗ꯭ꯔꯤꯗ ꯁꯤ ꯂꯣꯏꯔꯒ
ꯑꯥ ꯂꯣꯏꯔꯒ ꯁꯤꯁꯇꯔꯁꯦ ꯍꯧꯖꯤꯛ ꯀꯩꯅꯣꯒꯨꯝꯕ ꯇꯧꯒꯦꯅ ꯈꯟꯕ꯭ꯔꯣ ꯑꯦꯛꯖꯥꯝꯒꯨꯝꯕ ꯊꯥꯅꯤꯡ ꯭ꯔꯣ ꯅꯠꯇ꯭ꯔꯒ ꯊꯕꯒꯨꯝꯕ ꯇ꯭ꯔꯥꯏ ꯇꯧꯒꯦ ꯍꯥꯏꯅ ꯈꯟꯕ꯭ꯔꯣ ꯀꯔꯝꯕꯗ ꯍꯦꯟꯅ ꯏꯟꯇꯔꯦꯁꯁꯦ ꯍꯧꯖꯤꯛ ꯂꯩꯔꯤꯒꯦ
ꯉꯥꯏꯍꯥꯛꯇꯪ ꯑꯗꯨꯝ ꯂꯩꯈꯤꯅꯤ ꯊꯕꯛꯁꯨ ꯇꯧꯔꯣꯏ ꯌꯨꯝꯗ ꯑꯗꯨꯝ ꯂꯩꯈꯤꯅꯤ ꯉꯥꯛꯇ ꯄꯣꯊꯥꯒꯤꯅꯤ ꯂꯥꯔꯤꯛ ꯄꯥꯝꯃꯟꯕꯒꯤ ꯋꯥꯏ
ꯑꯣ
ꯑꯣ ꯑꯣ ꯑꯩ ꯈꯪꯉꯦ ꯈꯪꯉꯦ ꯁꯤꯁꯇꯔꯅ ꯍꯥꯏꯅꯤꯡꯉꯤꯁꯦ ꯑꯩ ꯂꯥꯏꯔꯤꯛꯁꯨ ꯇꯝꯕ ꯂꯣꯏꯗ ꯉꯥꯏꯔꯤ ꯑꯗꯨꯅ ꯑꯩ ꯄ꯭ꯔꯤꯟꯁꯦꯁ ꯇꯧꯅ ꯃꯇꯝ ꯈꯔ ꯄ꯭ꯔꯤꯟꯁꯦꯁ ꯑꯣꯏꯖꯈꯤꯒꯦ ꯌꯨꯝꯗ ꯍꯥꯏꯕꯅꯦꯕ
ꯎꯝ
ꯌꯥꯝ ꯐꯕ ꯋꯥꯈꯜꯂꯣꯟꯅꯤ ꯁꯤꯁꯇꯔꯅ ꯊꯝꯕꯤꯔꯤꯁꯦ ꯑꯩꯅ ꯌꯥꯝ ꯊꯥꯒꯠꯂꯤ
ꯑꯟꯑꯦꯝꯄ꯭ꯂꯣꯏ ꯑꯣꯏꯅ ꯉꯥꯏꯍꯥꯛꯇꯪ ꯂꯩꯌꯦ
ꯑꯁ ꯑꯟꯑꯦꯝꯄ꯭ꯂꯣꯏꯒꯤ ꯂꯥꯏꯐꯁꯦ ꯊꯤ ꯅꯨꯉꯥꯏꯕꯅꯦ ꯁꯤꯁꯇꯔ ꯅꯣ ꯇꯦꯟꯁꯟ ꯅꯣ ꯃꯅꯤ ꯍꯥꯏꯌꯣ ꯐꯥꯒꯤ ꯇꯧꯅꯤ ꯐꯥꯒꯤ ꯇꯧꯅꯤ ꯑꯩꯅ ꯑꯃꯨꯛ ꯀꯔꯦꯝꯅꯕ ꯑꯃꯨꯛ ꯊꯣꯛꯈ꯭ꯔꯅꯤ
ꯁꯕꯨꯗꯤ ꯁꯨꯡꯂꯩ ꯂꯩꯇꯦꯗ
ꯁꯤꯁꯇꯔꯕꯨꯗꯤ ꯁꯥꯎꯔꯣꯏ ꯁꯥꯎꯔꯣꯏꯁꯨ ꯈꯪꯉꯤꯗ ꯑꯩ ꯁꯥꯎꯔꯣꯏ ꯈꯪꯅ ꯍꯥꯏꯕꯅꯤꯗ ꯑꯩ ꯁꯧꯔꯛꯑꯗꯤ ꯍꯥꯏꯔꯝꯗꯕꯁꯨ ꯌꯥꯏ ꯁꯤꯁꯇꯔ ꯄꯩꯈꯥ ꯂꯣꯏꯒ꯭ꯔꯥꯝꯅꯤꯅ ꯀꯣꯏꯕ ꯈꯣꯠꯄ ꯈꯔ ꯆꯠꯂꯣꯏꯗ꯭ꯔꯣ ꯃꯥꯏꯟꯁꯦ ꯈꯔ ꯔꯤꯐ꯭ꯔꯦꯁꯤꯡ ꯑꯣꯏꯅꯕ ꯀꯩ ꯍꯥꯏꯅꯤ ꯈꯔ ꯏꯅꯔꯖꯦꯇꯤꯛ ꯂꯥꯛꯅꯕ
ꯈꯪꯗꯦꯗ ꯃꯇꯝ ꯂꯩꯇꯦꯗ
ꯀꯩꯅꯣ ꯍꯥꯏꯁꯤꯕꯨ ꯅꯨꯃꯤꯠ ꯇ꯭ꯋꯦꯟꯇꯤ ꯐꯣꯔꯋꯥꯔꯖꯤꯕꯨ ꯂꯣꯏ ꯆꯤꯟꯕ꯭ꯔꯣ ꯍꯥꯏꯁꯤꯕꯨ ꯁꯤꯁꯇꯔ
ꯄꯩꯁꯥꯅ ꯆꯠꯄꯅꯤꯅ ꯀꯣ
ꯑꯦ ꯁꯤꯁꯇꯔ ꯍꯣꯏ ꯄꯩꯁꯥ ꯄꯥꯏ ꯍꯥꯏꯗꯨꯗꯤ ꯃꯣꯏ ꯁꯨꯒꯔ ꯗꯦꯗꯤꯔꯥ ꯀꯩꯅꯣꯝ ꯂꯩ ꯍꯥꯏꯗꯥꯏꯅꯦ
ꯅꯪ ꯑꯣꯏꯔꯣ
ꯑꯦ ꯄꯤꯊꯣꯛꯁꯤ ꯉꯥꯏꯗꯅ ꯄꯤꯊꯣꯛꯑ ꯂꯣꯏꯔꯦ ꯀꯩꯗꯧꯔꯒꯦ ꯁꯤꯁꯇꯔꯒꯤꯗꯃꯛ ꯑꯩ ꯂꯩꯁꯤꯗꯤ ꯑꯩꯅ ꯕꯦꯡ ꯃꯌꯥꯝꯗꯤ ꯂꯣꯟ ꯂꯧꯔ ꯄꯤꯊꯥꯔ ꯂꯣꯏꯔꯦ ꯀꯩꯗꯧꯔꯒꯦ ꯅꯥꯉꯣꯟꯗ ꯑꯄꯥꯝꯕꯗ ꯍꯥꯏꯌꯣ
ꯑꯗꯨꯅꯦ
ꯋꯥꯟ ꯄꯥꯝ ꯋꯥꯟ ꯁꯤ ꯑꯥꯔ ꯄꯥꯝꯕ꯭ꯔꯥ ꯋꯥꯟ ꯑꯦꯝ ꯄꯥꯝꯕ꯭ꯔꯥ ꯇꯤꯉꯤ ꯀꯩꯅꯣ ꯍꯥꯏꯅꯤꯡꯕ ꯍꯥꯢꯔꯛꯑꯣ ꯢꯁ ꯢꯁ ꯑꯩꯒꯤꯗ ꯄꯤꯒꯅꯤ ꯅꯪ ꯁꯤꯁꯇꯔꯁꯦ ꯒꯥꯔꯤ ꯄꯥꯝꯃꯦ ꯍꯥꯏꯕꯒꯨꯝ ꯍꯥꯏꯈꯤꯗꯥꯏ ꯅꯍꯥꯟ
ꯄꯥꯝꯃꯦ ꯍꯣꯏ
ꯑꯣ ꯀꯔꯝꯕ ꯄꯥꯝꯃꯤꯅꯣ ꯃꯥꯔꯁꯦꯟꯗꯤꯁ ꯇꯧꯁꯤꯔꯥ ꯐꯦꯔꯥꯔꯤ ꯇꯧꯁꯤꯔꯥ ꯀꯔꯝꯕ ꯇꯧꯁꯤꯔ ꯂꯝꯕꯣꯒꯤꯅꯤ ꯇꯧꯁꯤꯔꯥ ꯅꯠꯇ꯭ꯔꯒ ꯊꯥꯔ ꯄꯥꯝ ꯕꯤ ꯊꯥꯔ ꯍꯥꯏꯈꯤꯕ ꯃꯥꯜꯂꯦ ꯁꯤꯁꯇꯔꯗꯨ ꯅꯍꯥꯟ ꯀꯣ
ꯎꯝ
ꯊꯥꯔꯖꯦ ꯃꯈꯟ ꯃꯈꯟ ꯑꯅꯧꯕ ꯌꯥꯝ ꯊꯣꯛꯑꯦ ꯑꯗꯣ ꯁꯤꯁꯇꯔ ꯅ ꯌꯥꯝ ꯊꯥꯔꯗꯣ ꯌꯥꯝ ꯊꯨꯅ ꯄꯥꯝꯃꯒꯅ ꯇꯥꯃꯤꯜ ꯅꯥꯗꯨꯗ ꯆꯠꯂꯣ ꯃꯣꯏ ꯇꯥꯃꯤꯜ ꯅꯥꯗꯨꯏ ꯕꯤꯁꯤ ꯊꯥꯔ ꯉꯥꯛꯇ ꯄꯤꯅꯦ ꯍꯥꯏꯒꯨꯝ ꯑꯃ ꯇꯧꯕꯅꯦ
ꯀꯩ ꯈꯜꯂꯤꯒꯦ ꯁꯤꯁꯇꯔ ꯕꯤꯖꯦꯖꯨ ꯎꯅꯕ ꯐꯪꯕ
ꯁꯤꯏꯁ ꯑꯗꯨꯒꯨꯝꯕꯗꯨ ꯄꯥꯝꯗꯦ ꯑꯩ
ꯅꯠꯇ꯭ꯔꯒ ꯁꯤꯁꯇꯔ ꯌꯥꯝ ꯈ꯭ꯋꯥꯏ ꯁꯝꯕ ꯑꯃꯅ ꯁꯣꯠ ꯁꯣꯠꯔꯇꯦꯁ ꯑꯣꯏꯕ ꯔꯨꯠ ꯍꯥꯏꯔꯒꯅ ꯗꯨꯕꯥꯏ
ꯅꯠꯇ꯭ꯔꯒ ꯀ꯭ꯋꯥꯇꯔ ꯍꯥꯏꯁꯨ ꯌꯥꯔꯦ ꯀꯥꯇꯥꯔ ꯍꯥꯏꯕꯔ ꯀꯩꯅꯣꯗꯣ
ꯎꯝ
ꯑꯗꯨꯗꯗꯤ ꯁꯤꯁꯇꯔ ꯑꯗꯨꯝ ꯌꯥꯔꯦ ꯑꯗꯨꯝ ꯄ꯭ꯔꯤꯟꯁꯦꯁ ꯑꯗꯨꯝ ꯑꯣꯏꯔꯅꯤ ꯑꯗꯨ ꯂꯩꯔꯗꯤ
ꯍꯨꯝ ꯅꯪꯗꯤ ꯅꯪꯗꯤ ꯑꯗꯨꯝ ꯂꯩ ꯂꯩꯒꯗ꯭ꯔꯣ ꯃꯅꯤꯄꯨꯔꯁꯤꯗ
ꯂꯩ ꯂꯩꯔꯛ ꯂꯩꯔꯛꯈꯤꯅꯤ ꯃꯇꯝ ꯈꯔꯗꯤ ꯂꯩꯈꯤꯅꯤ ꯑꯗꯨ ꯑꯣꯏꯁꯨ ꯈꯔ ꯂꯩꯔꯒ ꯆꯠꯂꯅꯤ ꯁꯤꯁꯇꯔ
ꯁꯨꯏꯖꯔꯂꯦꯟ ꯗ ꯆꯠꯂꯒꯦ
ꯑꯩꯁ
ꯁꯨꯏꯖꯔꯂꯦꯟꯗꯣ ꯌꯥꯝ ꯐꯖꯩꯌꯦꯑꯦ ꯑꯗꯨꯅ ꯀꯣꯏꯔꯨꯁꯤꯔꯥꯅ ꯈꯜꯂꯤꯅꯦ ꯁꯤꯁꯇꯔ ꯍꯣꯏ ꯂꯥꯛꯀꯦ ꯍꯥꯏꯔꯣ ꯌꯥꯏ ꯌꯥꯎꯅꯤꯡꯉꯁꯨ ꯑꯗꯨꯝ ꯌꯥꯏꯌꯦ ꯌꯥꯎꯕ
ꯌꯥꯎꯒꯦ ꯅꯪ ꯄꯨꯕꯤꯌꯣ
ꯑꯦ ꯄꯨ ꯄꯨꯊꯣꯛꯁꯤꯉꯥꯏꯗꯅ ꯄꯩꯁꯥ ꯅꯪ ꯄꯨꯊꯣꯛꯑ ꯂꯣꯏꯔꯦ ꯀꯩꯗꯧꯔꯒꯦ ꯑꯗꯨꯒꯤꯕꯨ ꯀꯩꯅꯣꯅꯦ
ꯁꯤꯏꯁ
ꯌꯥ ꯌꯥꯗꯕ꯭ꯔꯣ ꯁꯤꯁꯇꯔ ꯅꯨꯡꯉꯥꯏꯇꯕ꯭ꯔꯣ
ꯅꯪ ꯅꯪꯉꯣꯟꯗ ꯌꯥꯏꯗ ꯀꯩꯁꯨ ꯀꯥꯏꯗꯦ ꯀꯣꯏꯊꯣꯛꯂꯒ ꯂꯣꯏꯔꯦ
ꯃꯥꯅꯦ ꯑꯗꯨꯅꯦ ꯐꯖꯕꯗꯣ ꯌꯦꯡꯉꯨꯔꯒ ꯋꯥꯈꯜꯒꯁꯦ ꯑꯅꯧꯕ ꯑꯃꯀꯣ ꯍꯦꯕꯟꯅꯦ ꯀꯥꯏꯅ ꯈꯜꯂꯒ ꯑꯃꯨꯛ ꯍꯜꯂꯛꯑ ꯂꯣꯏꯔꯦ ꯅꯠꯇ꯭ꯔꯥ ꯄꯩꯁꯥ ꯂꯣꯏꯔꯀꯥꯟꯗ ꯁꯤꯁꯇꯔ ꯅ ꯀꯩꯗꯧꯕꯒꯤ ꯋꯥꯗꯨꯅ ꯊꯥꯔꯒ ꯂꯩꯇꯦꯅ ꯀꯩꯝ ꯈꯜꯂꯨꯅꯨ
ꯅꯪꯁꯦ ꯑꯁꯤ ꯋꯦꯁ ꯁꯥꯏꯗ ꯅꯠꯇ꯭ꯔꯣ
ꯃꯥꯅꯦ ꯋꯦꯁ ꯁꯥꯏꯠꯇꯅꯦ ꯂꯥꯛꯀꯦ ꯍꯥꯏꯔꯣ ꯁꯤꯁꯇꯔ
ꯍꯧꯖꯤꯛ ꯏꯁꯩ ꯏꯁꯩ ꯈꯣꯡꯂꯛꯏꯕ ꯑꯗꯣ ꯅꯪ ꯇꯥꯕ꯭ꯔꯥ ꯍꯥꯏꯒꯦ ꯇꯧꯕ
ꯑꯗꯨꯗꯤ ꯑꯩꯈꯣꯏ ꯁ꯭ꯋꯥꯏꯗ ꯅꯠꯇꯦ ꯑꯩꯈꯣꯏꯒ ꯑꯩꯈꯣꯏꯗꯩ ꯈꯔ